ꯀꯩꯁꯨ ꯇꯧꯗꯦ ꯅꯪꯕꯨ ꯅꯪꯒꯤ ꯋꯥꯈꯜ ꯈꯜꯂꯒ ꯂꯩꯌꯦ
ꯑꯩꯒꯤ ꯈꯣꯟꯖꯦꯜ ꯇꯥꯅꯤꯡꯕ꯭ꯔꯣꯅ
ꯍꯣꯏ ꯇꯥꯅꯤꯡꯕ
ꯎꯝ ꯑꯣꯏꯔꯝꯒꯅꯤꯅ
ꯑꯗꯨꯅꯦ ꯑꯣꯏꯔꯝꯒꯅꯤꯅꯦꯅꯦ
ꯑꯣꯏꯌꯦ ꯍꯣꯏ ꯍꯣꯏ ꯇꯥꯕ ꯅꯨꯉꯥꯏꯌꯦ ꯀꯔꯤꯒꯤꯔꯥ ꯈꯪꯗꯦ
ꯔꯤꯡꯇꯣꯟꯁꯨ ꯊꯝꯕꯤꯌꯣ ꯎꯝ
ꯌꯥꯝ ꯅꯨꯡꯉꯥꯏꯑꯦ ꯍꯥꯏꯕꯗꯤ ꯇꯥꯕ ꯅꯨꯡꯉꯥꯏꯌꯦ ꯅꯪ ꯀꯩ ꯍꯤꯗꯥꯛ ꯆꯥꯕ꯭ꯔꯥ
ꯑꯩꯅ ꯆꯥꯕ ꯅꯪꯁꯨ ꯆꯥꯒꯦꯔꯥ
ꯍꯣꯏ ꯆꯥꯒꯦꯅ ꯈꯟꯕꯅꯦ
ꯑꯥ ꯍꯥꯏꯗꯣꯛꯑꯣꯏ ꯑꯗꯨꯗꯤ ꯅꯪꯒꯤꯅ ꯈꯣꯟꯖꯦꯜ ꯅꯪꯒꯤ ꯈꯣꯟꯖꯦꯜ ꯐꯔꯗꯤ ꯃꯤ ꯃꯌꯥꯝꯅ ꯁꯨ ꯇꯥꯔꯛꯀꯅꯤ
ꯑꯗꯨꯅꯦ ꯑꯗꯣ ꯑꯗꯨꯗꯤ ꯅꯪꯅ ꯍꯥꯏꯔꯤꯁꯦ ꯅꯪ ꯈꯛꯇ ꯇꯧꯒꯦ ꯍꯥꯏꯕꯅꯤꯗꯅꯥ ꯑꯗꯨꯗꯤ
ꯑꯩꯍꯥ ꯑꯩꯈꯛ ꯇꯧꯔꯒꯦ
ꯑꯁ ꯑꯗꯨꯗꯤ ꯌꯥꯝꯅ ꯀꯔꯤ ꯍꯥꯏꯁꯤꯔꯥ ꯑꯥ ꯀꯔꯤ ꯍꯥꯏꯁꯤꯔꯥ ꯑꯁ ꯈꯪꯗꯦꯗ ꯅꯪ ꯈꯉꯝꯃꯨꯅꯤ ꯅꯪ ꯈꯪꯉꯝꯅꯤ
ꯈꯪꯗ‌ꯦ ꯈꯪꯗ‌ꯦ ꯑꯩ ꯈꯪꯗ‌ꯦ
ꯏꯁꯩ ꯁꯛꯑꯣ
ꯑꯩ ꯏꯁꯥ ꯎꯝ ꯍꯥꯏꯕꯅꯦ ꯑꯩ ꯂꯣꯛ ꯊꯨꯡꯕꯒꯤꯀꯣ ꯁꯛꯄꯁꯨ ꯉꯝꯗ꯭ꯔꯦ
ꯑꯁ ꯌꯥꯝ ꯅꯨꯡꯉꯥꯏꯇꯦꯍꯦ
ꯎꯝ ꯍꯤꯗꯥꯛ ꯑꯣꯏꯕꯤꯌꯣ ꯑꯂꯨ ꯊ‌ꯣꯡꯕꯒꯤ ꯍꯤꯗꯥꯛ ꯑꯣꯏꯕꯤꯌꯣ
ꯍꯣꯏ ꯍꯣꯏ ꯂꯩꯕꯤꯒꯦ ꯂꯩ
ꯅꯪ ꯄꯩꯁꯥ ꯌꯥꯝ ꯄꯥꯏꯅ
ꯄꯥꯏꯗꯤꯍꯦ ꯑꯗꯨ ꯑꯣꯏꯔꯁꯨ ꯅꯪꯒꯤꯗꯃꯛꯇꯗꯤ ꯂꯩꯕꯤꯒꯦ ꯂꯥꯛꯑꯣ
ꯎ
ꯎ ꯀꯩ ꯅꯪ ꯆꯥꯔꯤꯒꯦ
ꯑꯩ ꯉꯁꯤ ꯃꯇꯔ ꯆꯥꯏꯑꯦ
ꯑꯣ ꯑꯩꯗꯤ ꯉꯁꯤ ꯑ ꯌꯦꯟ ꯇꯥꯎꯕ ꯆꯥꯏꯌꯦ
ꯑꯣ ꯑꯩꯒꯤꯁꯨ ꯊꯨꯡꯂꯒ ꯄꯤꯔꯛꯑꯣ
ꯊꯝꯕꯤꯔꯝꯃꯦ ꯂꯥꯛꯑꯣ ꯆꯥꯅꯤꯡꯉꯥꯏ
ꯍꯣꯏ ꯑꯩ ꯂꯥꯛꯄ ꯀꯥꯟꯗ
ꯅꯪꯒꯤꯗꯤ ꯑꯗꯨꯝ ꯊꯝꯔꯤꯌꯦ ꯑꯩꯅ
ꯅꯪꯗꯤ ꯑ ꯅꯪꯗꯤ ꯑ ꯑꯁꯥꯏꯃꯦꯟ ꯀꯌꯥ ꯁꯨꯈ꯭ꯔꯒꯦ ꯏꯕꯗꯣ
ꯑꯁ ꯈꯪꯗ‌ꯦꯗ
ꯍꯥꯏꯗꯤꯀꯣ ꯑꯁꯦꯡꯕ ꯊꯥꯔꯇꯤꯟ ꯊꯥꯔꯇꯤ ꯈꯛꯇꯅꯦ ꯁꯕꯃꯤꯠ ꯇꯧꯕꯗꯣ
ꯑꯜꯂ ꯑꯗꯨꯗꯤ ꯅꯪ ꯌꯥꯝꯃꯤꯗꯅ
ꯎꯝ ꯑꯩꯅ ꯏꯕꯗꯣ ꯂꯥꯛꯇꯕꯁꯨ ꯌꯥꯝꯃꯦ
ꯑꯁ ꯊꯥꯖꯠꯇꯦꯍꯦ ꯅꯪꯁꯦ ꯑꯁ ꯌꯥꯝ ꯏꯕ ꯃꯥꯜꯂꯦꯀꯣ ꯑꯗꯨꯗꯤ
ꯑꯩꯅ ꯍꯥꯏꯌꯦ ꯅꯪꯅ ꯊꯥꯔꯇꯤ ꯀ꯭ꯂꯥꯁ ꯄꯨꯔꯒ
ꯀꯩ ꯍꯥꯏꯕ
ꯑꯗꯨ ꯊꯥꯔꯇꯤ ꯄ꯭ꯂꯥꯁ ꯁꯨꯕ ꯅꯠꯇ꯭ꯔꯣ ꯏꯕꯗꯣ
ꯁꯨꯗ꯭ꯔꯤ ꯁꯨꯗ꯭ꯔꯤ ꯍꯥꯏꯕꯗꯤ ꯏꯕꯗꯤ ꯁꯨꯔꯝꯅꯤ ꯑꯗꯨ ꯑꯣꯏꯔꯁꯨ ꯑ ꯄꯤꯕꯗꯣ ꯁꯝꯃꯤꯠ ꯇꯧꯕꯗꯣ ꯈꯪꯗꯦ ꯁꯝꯃꯤꯠ ꯇꯧꯕꯗꯤ ꯀꯌꯥꯔꯞꯂ ꯑꯦ ꯇ꯭ꯋꯦꯟꯇꯤꯁꯨ ꯁꯨꯔꯝꯅꯤ ꯁꯨꯔꯝꯃꯣꯏ ꯍꯥ
ꯇ꯭ꯋꯦꯟꯇꯤ ꯀꯅꯤꯅ ꯆꯠꯂꯣ ꯍꯦ
ꯇ‌ꯣꯟꯇꯤꯐꯥꯎ ꯁꯨꯔꯝꯃꯣꯏ ꯍꯥꯏꯕꯗꯤ ꯑ ꯆꯦꯛ ꯇꯧꯅꯤꯉꯥꯏ ꯄꯤꯕꯗꯣ ꯑꯩꯅ
ꯑꯣ ꯑꯦꯖꯥꯡ ꯌꯥꯝ ꯄꯤ ꯄ ꯄꯤꯔꯁꯤꯗꯤ
ꯄ꯭ꯂꯤꯁ ꯌꯥꯗꯦ ꯌꯥꯗꯦ ꯃꯦꯝ ꯑꯃꯒꯤ ꯌꯥꯗꯦ
ꯎꯝ
ꯏꯟꯗꯦꯛꯁ ꯏꯌꯣ ꯍꯥꯏꯕ ꯑꯗꯨꯒꯤ ꯑꯩꯈꯣꯏꯅ ꯏꯗ꯭ꯔꯕ ꯑꯗꯨꯒꯤꯅꯦ ꯏꯟꯗꯦꯛꯁ ꯄꯤꯌꯣ ꯏꯟꯗꯦꯛꯁ ꯏꯌꯣ ꯍꯥꯏꯕ ꯑꯗꯨꯒꯤ ꯂꯣꯏ ꯄꯤꯔꯛꯑꯦ ꯑꯩꯈꯣꯏꯒꯤ
ꯅꯪꯦꯗꯤ ꯑ ꯄꯤꯗꯤꯌꯥꯕꯨ ꯄꯤꯗꯤꯌꯥ ꯄꯦꯄꯕ
ꯈꯪꯗꯦꯗ ꯄꯤꯗ꯭ꯌꯥ ꯍꯥꯏꯕꯗꯤ ꯄꯤꯗ꯭ꯌꯥꯒꯤ ꯑꯦꯁꯥꯏꯟꯃꯦꯟꯗ꯭ꯔꯣ
ꯁꯃ ꯃꯦ ꯑꯣ ꯑꯗꯨ ꯀꯕꯧꯗ
ꯑ ꯑ ꯑꯗꯨꯗꯤ ꯏꯕ ꯍꯧꯗ꯭ꯔꯤ ꯏꯕ ꯍꯧꯗ꯭ꯔꯤ ꯄꯤꯗꯤꯌꯥꯒꯤꯗꯤ ꯁꯨꯛ ꯏ ꯏꯕ ꯍꯧꯗ꯭ꯔꯤ ꯀꯃꯥꯏꯅ ꯏꯗꯣꯏꯔꯥ ꯈꯪꯗꯦ
ꯑꯦꯗꯃꯥꯟꯁ ꯀꯩꯁꯨ ꯑꯣꯏꯗ꯭ꯔꯔꯤ ꯑꯩꯗꯤ
ꯑ‌ꯣ ꯑ‌ꯦꯃ‍ꯦꯁꯀꯤꯗꯤ ꯑꯩ ꯁꯃꯤꯠ ꯄꯤꯔ ꯁꯝꯃꯤꯠ ꯇꯧꯔꯒ ꯑꯁ ꯁꯨꯞꯄꯤ ꯄꯤꯗ꯭ꯔꯤ ꯎꯝ
ꯑꯩ ꯑꯩꯗꯣ ꯁꯨꯝꯃꯦꯠꯁꯨ ꯇꯧꯅꯤꯡꯉꯦ ꯑꯗꯨ ꯀꯣꯏꯁꯟ ꯍꯪꯕꯗꯣ ꯃꯣꯏꯅ
ꯑꫭ ꯀꯤꯕꯥ
ꯎꯝ
ꯑꯗꯨ ꯑꯣꯏꯔꯁꯨ ꯃꯇꯝꯗꯤ ꯂꯩꯇ꯭ꯔꯦ ꯍꯥꯏꯕꯗꯤ ꯑꯩꯈꯣꯏꯅ ꯄꯦꯟꯁꯤꯜꯅ ꯏꯕꯗꯣ ꯄꯦꯟꯅ ꯏꯗꯧꯅ‌ꯦꯕ ꯑꯗꯨꯒꯤ ꯃꯇꯝ ꯌꯥꯝ ꯃꯥꯡꯈ꯭ꯔꯦ ꯃꯣꯏꯅ ꯆꯦꯛ ꯐꯖꯅ ꯁꯠ ꯁꯠ ꯇꯧꯔꯤꯗꯤ ꯄꯦꯟꯅ ꯏꯒꯗꯕꯗꯣ ꯑꯩꯈꯣꯏꯁꯨ ꯁꯠꯁꯠ ꯏꯍꯧꯕ ꯌꯥꯏꯗꯅ ꯃꯇꯝ ꯊꯦꯡꯗꯕ ꯀꯥꯟꯗ
ꯑ ꯃꯣꯏꯅ ꯑꯩꯈꯣꯏꯅ ꯄꯤꯔꯒ ꯃꯣꯏꯅ ꯑꯗꯨꯝ ꯑꯁꯤ ꯂꯥꯜꯂꯦ ꯑꯁꯤ ꯂꯥꯜꯂꯦꯅ ꯍꯥꯏꯔꯗꯤ ꯐꯒꯗꯕ ꯀꯣꯏ ꯁꯟ ꯀꯣꯏꯁꯟꯒꯨꯝꯕ ꯍꯪꯉꯔꯗꯀꯣ ꯑꯗꯨꯅꯦ ꯑꯩꯅ ꯇꯟꯂꯤꯁꯦ
ꯁꯤꯁꯦ ꯀ꯭ꯔꯤꯔꯥ ꯁꯤꯁꯦ ꯀ꯭ꯔꯤꯔꯥꯅ
ꯎꯝ ꯑ ꯎꯝ ꯏꯄꯤ ꯑꯃꯥꯗꫭ
ꯑꯧ
ꯑꯩꯅ ꯌꯦꯡꯅꯤꯡꯗꯕꯗ
ꯍꯥꯥ
ꯑꯩꯅ ꯌꯦꯡꯅꯤꯡꯗꯕ ꯑꯅꯣꯏꯕꯤ ꯑꯃ
ꯑꯣ ꯍꯣ ꯍ ꯍ ꯍꯣꯏ ꯎꯝ
ꯃꯗꫭ ꯃꯦꯗꯤꯁꯤꯟꯗꯅꯠꯇ꯭ꯔ ꯃꯦꯗꯤꯁꯤꯟꯠꯇꯗ
ꯑꯣ ꯃꯦꯗꯤꯁꯤꯟꯒꯤ ꯍꯣꯏ ꯂꯧꯋꯦ ꯃꯦꯗꯤꯁꯤꯟꯒꯤ ꯁꯨ ꯑꯗꯨꯒ ꯏꯤ ꯑꯦꯟ ꯇꯤꯒꯤꯁꯨ ꯅꯩꯕꯅꯦ ꯃꯕꯥꯅꯤꯗꯤ
ꯑꯗꯨꯗꯨꯅꯦ ꯑꯩꯅ ꯈ꯭ꯋꯥꯏꯗꯒꯤ ꯄꯥꯝꯖꯕ ꯎꯝ
ꯄꯥꯝꯃꯨꯗꯥ ꯄꯥꯝꯃꯨꯗꯥ ꯉꯁꯤ ꯅꯪ ꯕꯣꯂ ꯌꯦꯡꯉꯔꯣꯏꯗ꯭ꯔꯣ
ꯍꯣꯏ ꯕꯣꯜꯗꯤ ꯌꯦꯡꯅꯤꯡꯗꯦ ꯁꯥꯟꯅꯕꯗꯤ ꯌꯦꯡꯅꯤꯡꯉꯦ
ꯑꯦꯁ ꯀꯩ ꯋꯥꯔꯤꯔ ꯑꯗꯣ ꯇꯦꯟ ꯊꯥꯔꯇꯤꯗ ꯂꯩꯕꯅꯦ ꯑꯩꯈꯣꯏꯒꯤ ꯕ꯭ꯔꯥꯖꯤꯜꯗꫭ
ꯑꯦ ꯆ
ꯑꯩꯈꯣꯏꯒꯤ ꯕ꯭ꯔꯥꯖꯤꯜ ꯇꯦꯟ ꯊꯥꯔꯇꯤꯗ ꯂꯩ
ꯑꯩꯗꯤ ꯊꯕꯛ ꯌꯥꯝ ꯂꯩ ꯅꯣꯏ ꯌꯦꯡꯕꯗꫭ ꯃꯇꯝ ꯂꯩꯇꯦ
ꯑꯗꯨꯒꯨꯝꯕ ꯌꯦꯡꯅꯤꯡꯉꯥꯏ ꯃꯇꯝ ꯂꯩꯕ ꯂꯩꯇꯦ ꯍꯥꯏꯕ ꯇꯥꯏꯕꯗꯀꯣ
ꯑꯠꯇ
ꯊꯕꯛ ꯌꯥꯝ ꯆꯤꯟꯕ ꯃꯥꯜꯂꯦꯀꯣ ꯃꯤ ꯃꯆꯥꯗꯤ
ꯌꯥꯝ ꯆꯤꯟꯂ‌ꯦ ꯍꯧꯖꯤꯛ ꯀꯥꯟꯁꯤ ꯌꯥꯗ꯭ꯔꯦ
ꯀꯩꯀꯩ ꯊꯕꯛꯇꯤ ꯇꯧꯕ꯭ꯔꯥ
ꯅꯪꯅꯥ ꯑꯈꯪꯕꯗꯣ
ꯑꯁ ꯑꯩꯅ ꯈꯪꯕꯗꯤ ꯑꯁ ꯃꯌꯥꯝꯅꯦ ꯅꯪꯁꯦ ꯂꯪꯒꯨꯝꯕꯁꯨ ꯌꯥꯝ ꯍꯩꯌ‌ꯦ ꯍꯥꯏꯗꯥꯏꯅꯦ
ꯌꯥꯝ ꯍꯥꯏꯅꯨꯅ‌ꯦ ꯑꯩ ꯑꯁ ꯑꯦꯛꯖꯥꯝꯗ ꯂꯩꯔꯗꯤꯦꯀꯣ
ꯑꫭ
ꯑꯩꯗꯤ ꯀ꯭ꯔꯣꯁ ꯁꯥꯏꯠ ꯖꯔꯁꯤꯒꯤ ꯀꯒꯥꯔꯗꯟꯁꯦ ꯑꯩꯗꯤ ꯀꯥꯅꯤꯡꯉꯣ
ꯑꯣ ꯏꯁ ꯅꯪ ꯑꯗꯨꯒꯨꯝꯕ ꯇꯧꯕ ꯌꯥꯝ ꯍꯩꯌꯦ ꯍꯥꯏꯗꯥꯏꯅꯦ
ꯎꯝ ꯐꯦ ꯎꯝ
ꯑꯃꯁꯨ ꯅꯪ ꯇꯧꯕꯤꯈ꯭ꯔꯦ ꯍꯥꯏꯕ ꯅꯠꯇ꯭ꯔꯣ ꯅꯪꯒꯤ ꯑꯥꯎ ꯑꯥꯎ ꯑꯥꯎ ꯑꯣ ꯇꯝꯊꯕꯤꯗ ꯑꯗꯨꯝ ꯁꯦꯝꯕ ꯍꯥꯏꯔꯕꯅꯪ
ꯎꯝ ꯍꯥꯏꯌꯦ
ꯑꯁ ꯌꯥꯝ ꯅꯨꯡꯉꯥꯏꯀꯣ ꯑꯩꯒꯤꯁꯨ ꯑꯃ ꯁꯦꯝꯕꯤꯌꯣ
ꯌꯦꯅꯁ
ꯌꯦꯁꯨꯅꯠꯇꯦ
ꯌꯦꯉꯁꯦ
ꯁꯤꯗꯤ ꯃꯇꯥꯡ ꯂꯩꯇꯦꯀꯣ ꯑꯗꯨꯝ ꯍꯥꯏꯌꯦꯀ ꯑꯗꯨꯝ ꯇꯧꯔꯦꯗꯣ
ꯍꯥꯥ
ꯁꯤꯕꯒꯤ ꯃꯥꯡ ꯂꯩꯇꯦ ꯂ ꯑꯗꯨꯝ ꯑꯁꯤꯃ ꯏ ꯁꯣꯏꯗꯨꯅ ꯇꯧꯕꯗ
ꯎꯝ ꯑꯗꯨꯅꯦ
ꯏꯁꯤꯡꯟ ꯊꯥ ꯏꯁꯤꯡꯟ ꯊꯥ ꯎ ꯇꯅꯤꯡꯗꯦ
ꯁꯀꯥꯟ ꯁꯀꯥꯟꯁꯦ
ꯅꯨꯡꯁꯤꯕꯤꯌꯥ ꯅꯣꯏꯅ ꯅꯨꯡꯁꯤꯗ꯭ꯔꯗꯤ ꯀꯅꯥꯅꯣ ꯅꯨꯡꯁꯤꯗꯣꯏꯅꯣ
ꯋꯥꯔꯤꯁꯤꯗꯤ ꯀꯣ
ꯎ
ꯌꯥꯝ ꯍꯩꯍ ꯌꯥꯝ ꯍꯩ ꯍꯥꯏꯦ ꯑꯉꯥꯡꯁꯨ ꯈꯔ ꯇꯥꯛꯄꯤꯌꯣ ꯏꯁꯩ ꯁꯛꯎꯅꯦ ꯇꯥꯒꯦ ꯍꯠꯇ ꯇꯥꯔꯒ ꯇꯨꯝꯒꯦ
ꯑꯩ ꯅꯃꯁ꯭ꯔꯦ
ꯀꯥꯅ ꯀꯥꯅ
ꯑꯖꯤꯗꯤꯦꯇꯅꯤ ꯍꯥꯏ ꯀꯝꯕꯒꯤ ꯄꯁ ꯅ ꯂꯩꯕꯅꯦ
ꯊꯥ
ꯃꯍꯅꯤ ꯇꯨꯝꯝꯕꯒꯤ ꯍꯧꯖꯤꯛꯇꯤ ꯄꯤꯁ ꯄꯤꯁ ꯇꯥꯖꯕꯅꯦ
ꯅꯨꯡꯉꯥꯏꯔꯝꯅꯤꯍ ꯑꯗꯨꯗꯤ ꯍꯧꯖꯤꯛꯇꯤ
ꯏꯃꯥꯗꯤ ꯑꯅꯤꯗꯤ ꯀꯣ
ꯑꯥꯎ
ꯏ ꯄꯥꯟ ꯊꯣꯛꯑ ꯑꯗꯨꯝ ꯃ ꯑꯩꯈꯣꯏꯒꯤ ꯏꯃꯨꯡꯒꯤ ꯉꯁꯤ ꯏꯃꯥꯡꯒꯤ ꯕꯥꯔꯗꯦ ꯅꯠꯇ꯭ꯔꯣ
ꯍꯣꯏ ꯑꯣ ꯑꯗꯨ ꯑꯗꯣ ꯀꯃꯥꯏꯅ ꯇꯧꯗꯣꯏꯅꯣ ꯑꯩꯈꯣꯏ ꯃꯄꯥꯟꯁꯨ ꯊꯣꯛꯇꯦ ꯀꯃꯥꯏꯅ ꯇꯧꯗꯣꯏꯔꯤꯅꯣ
ꯅꯪꯅꯁꯨꯝ ꯗꯤꯁꯀꯥꯁ ꯇꯥꯧꯕ ꯑꯗꯨꯔꯑꯣ ꯇꯧꯗ꯭ꯔꯗꯤ ꯅꯨꯡꯉꯥꯏꯇꯦꯅ ꯃꯤ
ꯍꯣꯏ ꯑꯗꯨꯅꯦ ꯅꯪꯁꯨ ꯗꯤꯁꯀꯁ ꯇꯧꯋꯣ ꯑꯗꯣ ꯎꯝ ꯌꯥꯔꯗꯤ ꯍꯥꯏꯕꯗꯤ ꯌꯥꯔꯗꯤ ꯀꯦꯛꯒꯨꯝꯕꯗꯣ ꯂꯧꯕ ꯆꯠꯂꯁꯦ ꯑꯗꯨꯗꯤ
ꯍꯣꯏ ꯆꯁ ꯇꯗꯤ ꯑꯩꯈꯣꯏꯒꯤ ꯑꯗꯨꯝ ꯇꯥꯕꯣꯁꯨ ꯑꯗꯨꯝ ꯇꯧꯔꯛꯁꯨꯅꯤꯅ ꯃꯤꯒꯤ ꯃꯤꯒꯤ ꯇꯧꯔꯒ ꯃꯤ ꯃꯤ ꯑꯃꯒ ꯇꯧꯗ꯭ꯔꯗꯤ ꯅꯨꯡꯉꯥꯏꯇꯦꯕ
ꯍꯣꯏ ꯍꯣꯏ ꯑꯗꯨꯅꯦ ꯑꯩꯈꯣꯏ ꯃꯥꯕꯨ ꯀꯔꯤ ꯍꯥꯏꯁꯤꯔꯥ ꯄꯝ ꯏꯃꯥꯟꯅꯨꯕꯤ ꯑꯣꯏꯕꯒꯤꯀꯣ
ꯎꯝ
ꯇꯧꯗ꯭ꯔꯗꯤ ꯅꯨꯡꯉꯥꯏꯇꯦꯗꯅ ꯇꯧꯒꯗꯕꯅꯤ ꯍꯣꯔꯦꯟ ꯂꯧꯕ ꯆꯠꯁꯦ ꯌꯦꯁ ꯁꯔꯄ꯭ꯔꯥꯏꯖ ꯃꯥ ꯂꯥꯛꯄ ꯀꯥꯟꯗ ꯁꯔꯄ꯭ꯔꯥꯏꯖ ꯇꯧꯔꯒꯀꯣ
ꯀꯩꯅꯣ ꯅꯪ ꯅꯪꯅ ꯑꯩꯈꯣꯏꯗ ꯀ ꯄꯤꯗꯣꯏꯅꯣ ꯍꯥꯏꯔꯒ ꯈꯪꯗꯦ ꯍꯥꯏꯌꯦ꯫
ꯑꯥ
ꯔ ꯄꯤꯔꯥꯛꯇꯗ ꯌꯥꯔꯣꯏꯕ
ꯎ
ꯃꯥꯅꯥ ꯑꯃ ꯌꯣꯝꯗ ꯆꯠꯂꯕ ꯆꯥ
ꯎ ꯃꯕꯥꯅꯤ ꯆꯠꯄꯗꯣ ꯄꯨꯟꯅ ꯆꯠꯇꯣꯏꯔꯥ ꯅꯠꯇ꯭ꯔꯒ ꯇꯣꯉꯥꯟ ꯇꯣꯉꯥꯟꯅ ꯆꯠꯇꯣꯏꯔꯥ꯫
ꯑꯃꯗꯤ ꯃꯥꯒꯤ ꯁꯋꯥꯏꯗꯗꯕ ꯑꯃꯅ ꯈꯪꯗꯦ꯫ ꯃꯣꯏꯅꯤꯗ ꯁꯪꯗꯦ ꯑꯅꯤꯃꯥꯡꯅꯦ꯫ ꯎꯝ
ꯇꯧꯔꯛꯔꯝꯅꯤ ꯌꯥꯝ ꯅꯨꯡꯉꯥꯏꯀꯣ ꯑꯈꯣꯏꯗꯤ ꯆꯠ ꯀꯩꯁꯨ ꯈꯜꯗꯦ꯫
ꯅꯦꯛꯁꯇꯗꯤ ꯆꯠꯅꯤꯡꯉꯥꯏ ꯇꯧꯁꯤꯀꯣ
ꯑꯩꯈꯣꯏ ꯑꯦꯛꯖꯥꯝꯁꯨ ꯀꯨꯏꯗꯕꯅꯤꯕ꯫
ꯅꯪ ꯆꯠꯂꯗꯤ ꯃꯊꯪꯗꯗꯤ ꯆꯠꯂꯔꯣꯏ ꯑꯗꯨ
ꯍꯣꯏ ꯏꯁ ꯀꯅꯥ ꯅꯦꯛꯁ ꯐꯥꯎꯗꯨꯁꯨ ꯆꯠꯅꯤꯡꯗꯦ꯫ ꯄꯩꯁꯥ ꯂꯩꯇꯦ ꯑꯗꯨ ꯑꯣꯏꯔꯁꯨ ꯆꯠꯇꯕ ꯌꯥꯗꯕ꯫ ꯍꯥꯏꯕꯗꯤ ꯑꯦꯛꯖꯥꯝ ꯑꯦꯛꯖꯥꯝ ꯑꯦꯛꯖꯥꯝꯁꯨ ꯀꯨꯏꯗꯕꯅꯦꯕ ꯑꯗꯨꯒꯤ ꯑꯥ ꯀꯔꯤ ꯍꯥꯏꯁ꯭ꯔꯥ ꯑꯦꯛꯖꯥꯝꯒꯤ꯫
ꯁꯄꯟꯒꯨꯝꯗ ꯁꯝꯄꯨꯜꯒꯨꯝꯗ ꯎ ꯎ
ꯇꯥꯎꯅꯤꯡꯕ ꯑꯗꯨꯒꯤꯅꯦ
ꯑꯗꯨꯁꯨꯁꯨꯏꯇ꯭ꯔꯦ꯫
ꯑꯦꯛꯖꯥꯝꯒꯤ ꯂꯧ ꯂꯩꯒꯗꯕ ꯄꯣꯠꯆꯩꯁꯤꯡꯗꯣ꯫ ꯌꯥꯝꯃꯦ ꯑꯩꯒꯤꯗꯤ ꯄꯩꯁꯥꯁꯨ ꯂꯩꯇꯦ ꯀꯔꯤ ꯇꯧꯁꯦ ꯈꯪꯗꯦ꯫ ꯑꯦꯛꯖꯝꯒꯤ ꯀꯨꯏꯗꯤ ꯀꯨꯏꯗꯕꯅꯦ ꯑꯦꯛꯖꯝꯗꯤ꯫ ꯂꯥꯛꯈ꯭ꯔꯦ ꯍꯥꯏꯇꯥꯔꯦ ꯑꯈꯣꯏꯒꯤ ꯑꯥ ꯀꯔꯤ ꯍꯥꯏꯁꯔꯥ꯫
ꯎꯝ
ꯃꯦꯟ ꯑꯦꯛꯖꯥꯝ ꯅꯠꯇꯕꯤ ꯑꯩꯈꯣꯏꯒꯤ ꯁ꯭ꯀꯨꯜꯗ ꯇꯧꯕꯗꯣ꯫
ꯎꯝ
ꯑꯗꯨꯁꯨ ꯁꯤꯒꯤ ꯃꯟꯗ ꯇꯧꯒꯗꯕ ꯃꯥꯜꯂꯦ꯫
ꯎꯝ ꯑꯗꯨꯅꯦ
ꯂꯥꯏꯔꯤꯛ ꯄꯥꯕ ꯍꯧꯥꯎꯔꯁꯦ꯫
ꯍ ꯑꯩꯈꯣꯏ ꯑꯩꯈꯣꯏꯁꯨ ꯍꯧꯔꯁꯦ ꯑꯁ ꯍꯟꯗꯛꯇ ꯄꯥꯁ ꯇꯒꯗ ꯄꯥꯁ ꯎꯝ
ꯍꯥꯟꯅ ꯌꯦꯡꯂꯡꯒ ꯅꯠꯇ꯭ꯔꯗꯤ ꯑꯃꯥꯁꯤꯡꯗ
ꯎꯝ
ꯂꯧꯒꯅꯦꯕ ꯑꯗꯨꯒꯤ ꯍꯥꯟꯅ ꯌꯦꯡꯂꯡꯒ ꯐꯖꯅ ꯇꯧꯁꯦ